ꯇꯥꯔꯕꯣ ꯍꯦ
ꯅꯪ ꯁꯨꯡꯆꯠ ꯆꯠ ꯑꯩ ꯃꯤ ꯍꯡꯕꯗꯤ ꯁꯨꯨ ꯈꯨꯝ ꯈꯨꯝꯗꯦꯅꯦ
ꯍꯟꯖꯤꯟ ꯍꯟꯖꯤꯟ ꯍꯟꯖꯤꯟ ꯑꯣꯏꯕꯒꯤ ꯇꯟꯕꯤꯔꯣ
ꯑꯗꯨꯒꯤ ꯅꯠꯇꯦ ꯑꯩꯒꯤꯗꯣ ꯀꯩꯅꯣꯝ ꯇꯧꯕꯒꯤꯅꯦ ꯅꯪꯁꯨ ꯈꯪ ꯑꯩ ꯉꯁꯥꯏ ꯍꯥꯏꯕꯗꯣ ꯑꯩ ꯁꯨꯃꯥꯏꯅ ꯇꯧꯕ ꯌꯥꯔꯣꯏꯍꯦ ꯑꯩꯅ ꯍꯥꯏꯗ꯭ꯔꯣ ꯍꯦꯔꯣ ꯊꯣꯔꯛꯀꯅꯤꯅ ꯇꯥꯕ꯭ꯔꯣ
ꯁꯣꯔꯤ ꯁꯣꯔꯤ ꯍꯣꯏ
ꯍꯦꯔꯣ ꯇꯧꯔꯛꯄ ꯅꯠꯇ꯭ꯔꯣ
ꯅꯠꯇꯦꯍꯦ ꯀꯥꯏ ꯍꯔꯣꯅꯣ ꯅꯪꯁꯨ ꯊꯨꯃꯜꯂꯦꯗ꯫
ꯍꯦꯔꯣ ꯅꯠꯇ꯭ꯔꯗꯤ ꯀꯅꯥ ꯑꯣꯏꯗꯣꯏꯅꯣ ꯍꯧꯖꯤꯛ ꯃꯇꯝꯗ꯫
ꯏꯁ ꯏꯃꯥꯟꯅꯕꯤꯅꯦ ꯏꯃꯥꯟꯅꯕꯅꯦ ꯒ꯭ꯔꯨꯞꯇ ꯂꯩꯕꯅꯦ ꯃꯥꯁꯨ꯫ ꯑꯗꯨꯒꯤ ꯀ꯭ꯔꯤ ꯒ꯭ꯔꯨꯞ ꯂꯩꯕꯅꯦ ꯍꯣꯏ ꯒ꯭ꯔꯨꯞ ꯂꯩꯕꯅꯦ ꯀꯔꯤ ꯀꯅꯥꯅꯣ? ꯑꯁ ꯈꯪꯗꯦ ꯃꯃꯤꯡꯗꯣ ꯀꯥꯎꯔꯦꯗꯣ꯫ ꯅꯪ ꯊꯥꯖꯗ꯭ꯔꯗꯤ ꯍꯣꯔꯦ ꯈꯪꯗꯦ ꯅꯪ ꯊꯥꯖꯗ꯭ꯔꯗꯤ ꯀꯣꯜ ꯇꯧꯔ ꯑꯩꯁꯨ ꯏꯁꯀ꯭ꯔꯤꯟ ꯁꯨꯠ ꯇꯧꯔꯒꯦ ꯑꯗꯨꯗꯤ꯫
ꯃꯤꯅ ꯅꯣꯔꯃꯦꯜ ꯅꯣꯔꯃꯦꯜ ꯀꯣꯜꯗ ꯋꯥꯔꯤ ꯐꯖꯅ ꯁꯥꯁꯦ ꯍꯥꯏꯔ ꯌꯥꯗꯦ ꯅꯪꯁꯨ꯫
ꯍꯤ ꯍꯤ ꯍꯤ ꯍꯣꯔꯦꯟꯅ ꯁꯥꯕ ꯂꯣꯏꯅꯤꯉꯥꯢ ꯅꯤꯗꯥ
ꯍꯥ?
ꯍꯣꯔꯦꯟꯅꯁꯥꯔꯗꯤ ꯀꯥꯏꯗꯦꯗꯅ
ꯑꯗꯨ ꯑꯣꯏꯔꯁꯨ
ꯍꯣꯔꯦꯟ ꯅꯪ ꯊꯕꯛ ꯂꯩꯕ꯭ꯔꯥ? ꯑꯁ ꯑꯁ ꯑꯁ ꯑꯁ ꯊꯨꯃꯜꯂꯦ ꯊꯨꯃꯜꯂꯦ꯫
ꯑꯩ ꯑꯩꯗꯤ ꯌꯥꯝ ꯊꯨꯕ ꯃꯤꯅꯦ꯫ ꯁꯠ-ꯁꯠ ꯇꯧꯕ ꯃꯤꯅꯦ ꯑꯩꯗꯤ ꯌꯥꯔꯩ ꯌꯦ ꯈꯪ ꯗꯥꯏꯔꯦꯛ ꯈꯪꯕ ꯉꯝꯕ ꯗꯥꯏꯔꯦꯛ ꯀꯦ ꯑꯟꯗ꯭ꯔꯁꯇꯦꯟ ꯇꯧꯕ ꯉꯝꯕ ꯃꯤꯅꯦ ꯑꯩꯗꯤ꯫
ꯐꯌꯦ ꯐꯌꯦ ꯑꯗꯨꯗꯤ꯫ ꯑꯗꯨꯅ ꯅꯨꯄꯥ ꯊꯣꯛꯄꯅꯤꯅ ꯅꯨꯄꯤꯒꯨꯝꯕꯁꯨ ꯄꯦꯠ-ꯄꯦꯠ ꯉꯥꯡꯂꯗꯤꯀꯣ ꯇꯜꯂꯦ꯫
ꯎꯝ꯫ ꯑꯗꯨꯅꯦ ꯑꯩꯗꯤ ꯗꯥꯔꯦꯛ ꯗꯥꯔꯦꯛꯅꯦ ꯄꯥꯝꯃꯗꯤ ꯄꯥꯝꯔꯦ ꯄꯥꯝꯗ꯭ꯔꯗꯤ ꯄꯥꯝꯗꯦ꯫
ꯑꯗꯨꯅꯦ꯫
ꯍꯨꯝ ꯍꯥ ꯀꯩꯗꯧꯔꯤꯅꯣ?
ꯑꯁ ꯍꯤꯞꯄ ꯂꯩꯔꯤꯗ ꯀꯩꯗꯧꯔꯨꯔꯅꯤ꯫ ꯃꯄꯥꯟꯁꯨ ꯊꯣꯛꯄꯩ ꯇꯜꯂꯦ꯫ ꯑꯁ ꯂꯩꯕꯥꯛ ꯉꯥꯛꯇꯪ ꯅꯣꯡ ꯆꯨꯃꯟꯕꯒꯤꯅꯤꯅꯀꯣ ꯅꯨꯡꯁꯥ ꯈꯔꯗꯤ ꯊꯣꯛꯑꯗꯤ ꯅꯨꯡꯉꯥꯏꯗꯣꯏꯕ ꯅꯨꯡꯁꯥ ꯁꯨ ꯊꯣꯛꯇꯦ ꯏꯃꯝ ꯃꯝꯔꯒ ꯂꯩꯔꯦ꯫ ꯅꯣꯡ ꯆꯨꯅꯤꯡꯒꯨꯝ ꯆꯨꯅꯤꯡꯗꯕꯒꯨꯝ ꯂꯩꯔꯦ ꯐꯔꯛ ꯇꯥ ꯂꯩꯁꯤ꯫ ꯃꯄꯥꯟ ꯐꯥꯎ ꯊꯣꯛꯅꯤꯡꯗꯦ ꯊꯣꯛꯇꯦꯍꯦ꯫
ꯑꯈꯣꯏꯗꯤ ꯈꯔꯗꯤ ꯂꯦꯞꯈ꯭ꯔꯦ ꯅꯣꯡ ꯆꯨꯕꯗꯤ꯫
ꯍꯣꯏ ꯑꯈꯣꯏꯁꯨ ꯂꯦꯞꯇꯤ ꯂꯦꯞꯔꯦ ꯑꯗꯨꯕꯨ ꯈꯔ ꯃꯝ ꯂꯩꯔꯤꯕ ꯀꯛꯆꯤꯡ ꯀꯛꯆꯤꯡꯗꯀꯣ ꯒꯅꯣ ꯑꯃꯨꯛ ꯁꯨꯔꯝꯔꯣꯏꯅꯦ ꯐꯤꯔꯣꯜ ꯉꯥꯛꯇꯪꯗꯤ ꯑꯁ ꯅꯝꯊꯤꯕꯅ ꯂꯣꯏꯔꯦ꯫ ꯁꯨꯗ꯭ꯔꯗꯤ ꯌꯥꯗꯦꯕ꯫
ꯑꯗꯨ ꯁꯨꯗꯣꯛꯄ ꯌꯥꯔꯦꯅ ꯍꯧꯖꯤꯛ꯫
ꯑꯩꯁꯨ ꯁꯨꯕꯅꯦ ꯉ ꯑꯩ ꯉꯁꯥꯏ ꯑꯌꯨꯛꯇꯒꯤ ꯉꯔꯥꯡꯁꯨ ꯈꯔ ꯁꯨꯔꯦ꯫ ꯑꯗꯨꯒꯤ꯫
ꯀꯥꯏ-ꯀꯥꯏꯗ ꯆꯠꯂꯨꯒꯤꯔꯣ?
ꯎꯝ ꯑꯩꯈꯣꯏ ꯏꯝ ꯏꯅꯥꯎꯅꯨꯄꯤꯒꯤꯅꯦ ꯃꯤꯌꯥꯝꯔꯤꯅꯦꯍꯦ ꯗ꯭ꯔꯥꯏꯌꯔ ꯇꯧꯕꯒꯤꯗꯤ ꯈꯔ
ꯅꯪ ꯀꯔꯤ ꯀꯥꯏ ꯀꯥꯏꯗ ꯆꯠꯂꯨꯕꯒꯤꯅꯣ ꯍꯥꯏꯕ ꯐꯤ ꯃꯣꯠ ꯃꯣꯠꯄ ꯆꯣꯠꯄꯗꯣ
ꯒꯤ ꯑꯩꯒꯤ ꯍꯛ ꯆꯟꯅꯇꯦꯗꯅ ꯑꯈꯣꯏꯗꯤ ꯃꯤ ꯌꯥꯝꯒꯤꯅꯦ ꯃꯤ ꯌꯥꯝꯒꯤꯅꯤꯅꯦ ꯑꯗꯨꯗꯤ ꯗ꯭ꯔꯥꯏꯌꯥꯔ ꯇꯧꯔꯁꯨ ꯎꯄꯥꯏ ꯂꯩꯇꯦ ꯅꯨꯡꯁꯥ ꯊꯣꯠꯄꯅꯤꯅꯀꯣ
ꯎꯝ
ꯅꯪ ꯎꯝ ꯅꯨꯡꯗꯥꯡꯗ ꯄꯨꯡ ꯀꯌꯥꯗ ꯇꯨꯝꯕ꯭ꯔꯣ ꯉꯔꯥꯡ ꯅꯨꯡꯗꯥꯡꯗꯗꯤ
ꯑꯩꯗꯤ ꯊꯦꯡ ꯊꯦꯡꯅ ꯇꯨꯝꯃꯤꯗ
ꯎꯝ
ꯑꯥ ꯋꯥꯟ ꯋꯥꯟ ꯇꯨ ꯑꯗꯨꯋꯥꯏꯁꯨ ꯇꯨꯝꯕ ꯅꯨꯃꯤꯠ ꯂꯩꯌꯦ ꯊꯨꯍꯥꯞꯇ ꯇꯨꯝꯃ ꯅꯨꯃꯤꯠ ꯂꯩꯌꯦ ꯑꯩꯗꯤ ꯊꯨꯍꯥꯞ ꯍꯦꯟꯗ꯭ꯔꯤ ꯍꯦꯟꯗ꯭ꯔꯗꯤ ꯇꯨꯝꯗꯦ ꯑꯩꯗꯤ
ꯎꯝ
ꯅꯪꯗꯤ
ꯑꯩꯁꯦ ꯎꯝ ꯑꯩ ꯉꯟꯗꯦꯗ ꯅꯥꯏꯟꯒꯨꯝꯕ ꯇꯦꯟꯒꯨꯝꯕ ꯑꯗꯨꯝ ꯇꯨꯝꯃꯦ
ꯏꯁ ꯃꯗꯨꯗꯤ ꯉꯟꯃꯟꯂꯦꯍꯦ
ꯑꯁ ꯇꯨꯝꯅꯤꯡꯕꯗꯣ ꯀꯔꯤ ꯇꯧꯔꯨꯅꯤ ꯀꯔꯤ ꯆꯣꯅꯤꯡꯉꯥꯏ ꯅꯨꯡꯗꯥꯡꯗꯦ ꯊꯕꯛ ꯁꯨꯅꯤꯡꯉꯥꯏꯁꯨ ꯂꯩꯇꯕꯅꯦꯅ
ꯉꯁꯤꯗꯤ ꯊꯦꯡ ꯊꯦꯡꯅ ꯇꯨꯝꯕ ꯇꯨꯝꯕ ꯇꯥꯔꯦꯅꯦ ꯅꯪꯁꯨ
ꯑꯩꯁ ꯀꯔꯤꯒꯤꯔꯦ ꯑꯩ ꯇꯥꯛꯁ ꯑꯩꯒꯤ ꯇꯥꯛꯁ ꯂꯩꯇ꯭ꯔꯗꯤ ꯎꯄꯥꯏ ꯂꯩꯇꯦ ꯇꯨꯝꯗꯣꯏꯅꯦ
ꯏ ꯑꯩ ꯂꯩꯔꯤꯁꯤꯗꯤ ꯑꯗꯨ ꯑꯣꯏꯔꯁꯨ
ꯑꯁ ꯇꯧꯔꯛꯀꯅꯤ ꯅꯪꯒꯤ ꯑꯃꯅ ꯗꯤꯁꯇꯥꯞ ꯇꯧꯔꯅꯤꯒ ꯑꯃꯨꯛ ꯈꯠꯅꯗꯣꯏꯅꯦ ꯆꯦꯛꯁꯤꯜꯂꯣ ꯀꯤꯕꯨ ꯀꯤꯖꯩꯌꯦ ꯑꯩꯕꯨ ꯇꯩꯅꯗꯣꯏꯅꯦ ꯍꯣꯔꯦꯟ
ꯑꯗꯨꯒꯨꯝꯕ ꯂꯩꯇꯕꯒꯤꯅꯦ ꯑꯥ ꯂꯩꯇꯕꯒꯤ ꯑꯩ ꯂꯩꯔꯤꯁꯦ ꯑꯗꯨꯒꯨꯝꯕ ꯂꯩꯇꯦ ꯑꯗꯨꯒꯨꯝꯕ ꯂꯩꯇꯕꯒꯤ ꯅꯪ ꯂꯩꯔꯦ ꯍꯥꯏꯁꯤꯗꯤ ꯑꯩꯗꯣ
ꯇꯥꯏꯅꯔꯗꯤ ꯑꯩ ꯁꯤꯔꯦ
ꯁꯤꯔꯣꯏ ꯁꯤꯔꯣꯏ ꯂꯩꯁꯨ ꯂꯩꯇꯅ
ꯅꯪꯅ ꯑꯣꯏꯕ ꯇꯥꯔꯦ
ꯑꯩꯗꯤ ꯀꯤꯌꯦ
ꯀꯤꯒꯅꯨ ꯅꯪꯅ ꯑꯣꯏꯕ ꯇꯥꯔꯦ
ꯍꯣꯔꯦꯟ ꯇꯩꯅꯥ ꯊꯣꯛꯑꯗꯤ ꯎꯝ ꯀꯝꯗꯧꯅꯤ
ꯂꯩꯇ꯭ꯔꯗꯤ ꯀꯃꯥꯏ ꯇꯥꯅꯗꯣꯏꯅꯣ ꯀꯅꯥ ꯇꯥꯏꯅꯥꯗꯣꯏꯅꯣ
ꯍꯥ
ꯂꯩꯇ꯭ꯔꯀꯥꯟꯁꯤꯗ ꯀꯅꯥꯅ ꯑꯃꯨꯛ
ꯑꯝ ꯍꯧꯖꯤꯛ ꯄꯥꯈꯪꯁꯦ ꯐꯖꯕ ꯂꯩꯌꯦ ꯐꯖꯗꯕ ꯂꯩꯌꯦꯗꯅ ꯇꯞ ꯇꯞꯅ ꯈꯪꯗꯣꯏꯅꯦꯕ
ꯇꯧꯕꯒꯤ ꯑꯗꯨꯕꯨꯗꯤ ꯅꯣ ꯅꯣꯏ ꯅꯨꯄꯤꯁꯨ ꯆꯥꯞ ꯃꯥꯟꯅꯩ
ꯅꯪꯉꯣꯟꯇ ꯃꯇꯝ ꯂꯣꯏꯅ ꯄꯤ ꯅꯪꯉꯣꯟꯗ ꯃꯇꯝ ꯂꯣꯏꯅ ꯄꯤꯊꯣꯛꯄꯤꯒꯦꯍꯦ ꯀꯩꯒꯤꯔꯣ
ꯏꯁ ꯏꯁ ꯏꯁ ꯏꯁ ꯋꯥꯗꯤ
ꯊꯥꯖꯗꯦ ꯊꯥꯖꯗ꯭ꯔꯗꯤ ꯍꯥꯏꯕꯅꯦ ꯊꯥꯖꯗ꯭ꯔꯗꯤ ꯂꯣꯏꯅ ꯄꯤꯊꯣꯛꯄꯤꯒꯦ
ꯌꯦꯡꯕ ꯇꯥꯔꯦ
ꯇꯨꯝꯕ ꯀꯥꯟꯗꯁꯨ ꯊꯥꯖꯗ꯭ꯔꯗꯤ ꯑꯗꯨꯝ ꯂꯥꯏꯅ ꯊꯥꯡ ꯑꯗꯨꯗꯤ ꯈꯥꯡꯈ꯭ꯔꯅꯤ
ꯍꯌꯦꯡ ꯑꯌꯨꯛ ꯋꯦꯛ ꯑꯥ ꯍꯧꯒꯠꯇ꯭ꯔꯤꯐꯥꯎ ꯂꯥꯏꯗ ꯂꯩ ꯂꯩꯕꯤꯒꯦꯅꯤ
ꯑꯁ ꯅꯣꯏꯗꯤ ꯏꯂꯦꯛꯇ꯭ꯔꯤꯛ ꯂꯥꯛꯄꯅꯤꯅ ꯅꯨꯉꯥꯏꯀꯣ
ꯅꯨꯉꯥꯏꯔꯁꯨ ꯀꯩ ꯀꯅꯥꯗꯣꯏꯅꯣ ꯀꯩ ꯇꯧꯗꯣꯏꯅ ꯂꯥꯏ ꯂꯥꯛꯔꯒ
ꯅꯨꯡꯉꯥꯢꯕꯅꯦ ꯅꯪ ꯏꯂꯦꯛꯇ꯭ꯔꯤꯛ ꯂꯥꯛꯇ꯭ꯔꯗꯤ ꯐꯦꯟ ꯊꯥꯕ ꯐꯪꯂꯣꯏꯌꯦ ꯍꯣꯏ ꯐꯔꯦ ꯍꯥꯏꯌꯣ ꯅꯪꯖꯨ ꯑꯩꯁ
ꯑꯗꯨꯕꯨꯗꯤ ꯆꯨꯝꯃꯦꯅꯦ
ꯑꯩꯉꯣꯟꯗꯁꯨ ꯈꯔ ꯀꯥꯏꯕꯤꯔꯣ ꯅꯪꯒꯤ ꯏꯂꯦꯛꯇ꯭ꯔꯤꯛꯇꯣ
ꯅꯪ ꯑꯣꯏꯅ ꯂꯥꯛꯑꯣ ꯑꯗꯨꯗꯤ
ꯑꯁ ꯑꯗꯨ ꯑꯣꯏꯔꯍꯣ
ꯅꯪ ꯑꯣꯏꯅ ꯂꯥꯛꯈ꯭ꯔꯣ ꯏꯊꯟꯗ ꯂꯩꯕꯅꯤ ꯑꯩ ꯀꯩꯁꯨ ꯀꯥꯏꯔꯣꯏ ꯀꯩꯁꯨ ꯇꯧꯔꯣꯏ
ꯑꯩ ꯂꯥꯛꯑꯗꯤ ꯃꯤ ꯃꯤ ꯑꯇꯩꯅ ꯅꯣꯛꯅ ꯅꯣꯛꯅꯗꯣꯏꯅꯦꯕ
ꯀꯃꯥꯏꯅ
ꯁꯛꯊꯤꯕ ꯂꯥꯛꯑꯦ ꯅꯨꯄꯤ ꯑꯃ ꯂꯥꯛ ꯁꯛ ꯊꯤꯃꯜꯂꯦ ꯍꯥꯏꯔ ꯔꯤꯄꯣꯔꯠ ꯇꯧꯔꯅꯤ ꯅꯅꯥꯎ ꯅꯨꯄꯤꯔꯅ ꯅꯃꯥꯅꯔ ꯅꯕꯨꯡꯅꯔ ꯈꯪꯗꯦ
ꯑꯗꯨꯒꯨꯝꯅ ꯑꯗꯨꯃꯥꯏꯅ ꯍꯥꯏꯒꯗꯕ ꯑꯝꯇ ꯂꯩꯇꯦꯗ ꯑꯈꯣꯏ ꯌꯨꯝꯗꯗꯤ
ꯅꯪꯒꯤ ꯌꯨꯝ ꯈꯛꯇꯅꯦ ꯅꯣꯏꯒꯤ ꯏꯅꯥꯛꯇꯛ ꯅꯛꯄ ꯌꯨꯝ ꯃꯥꯟꯅ ꯃꯤ ꯌꯥꯝ ꯂꯩꯁꯤꯗꯤ ꯅꯣꯛꯅꯤꯡꯕ ꯃꯤ ꯌꯥꯝ ꯂꯩꯕꯅꯦ ꯉꯥꯡꯅꯤꯡꯕ ꯃꯤ ꯌꯥꯝ ꯂꯩꯕꯅꯦ
ꯑꯁ ꯑꯗꯨ ꯑꯣꯏꯔꯁꯨ ꯃꯣꯏ ꯀꯃꯥꯏ ꯈꯪꯗꯣꯏꯅꯣ ꯃꯣꯏ ꯀꯃꯥꯏ ꯈꯥꯡꯒꯦꯔꯣ
ꯈꯪꯗꯣꯏꯅꯦꯕ ꯑꯩꯅ ꯁꯛ ꯎꯗ꯭ꯔꯗꯤ ꯀꯃꯥꯏꯅꯒ
ꯀꯃꯥꯏꯅ ꯃꯣꯏ ꯎꯗꯣꯏꯕ ꯃꯣꯏ ꯃꯣꯏꯒꯤ ꯃꯤ ꯃꯁꯥ ꯃꯁꯥꯒꯤ ꯀꯥꯗ ꯆꯪ ꯆꯥꯡꯈ꯭ꯔꯕ ꯀꯥꯟꯁꯤꯗ
ꯑꯦ ꯂꯥꯛꯄ ꯍꯧꯔꯦ
ꯂꯥꯛꯑꯣ ꯑꯁꯦꯡꯕ
ꯐꯩꯌꯦ ꯐꯩꯌꯦ
ꯅꯠꯇ꯭ꯔꯒ ꯑꯩꯅ ꯑꯩ ꯑꯣꯏꯅ ꯐꯦꯟ ꯄꯨꯔ ꯂꯥꯛꯀꯦꯔꯥ
ꯑꯗꯨꯁꯨ ꯌꯥꯏꯌꯦ ꯑꯩꯗꯤ ꯀꯥꯏꯗꯦ ꯑꯩꯗꯤ ꯌꯥ ꯈ꯭ꯋꯥꯏꯗꯩ ꯅꯨꯡꯉꯥꯏꯕꯅꯦ ꯑꯗꯨꯗꯤ
ꯅꯪꯒꯤ ꯗꯗꯥꯅ ꯑꯃꯨꯛ ꯆꯩꯕꯤꯗꯣꯏꯔꯥ
ꯏꯁ ꯏꯁ ꯅꯪꯅꯦ ꯑꯃꯨꯛ ꯀꯤꯃꯟꯗꯅ ꯊꯣꯡꯒꯥꯟ ꯍꯦꯛ ꯌꯧꯕ ꯀꯥꯟꯗ ꯎ ꯆꯦꯜꯂꯗꯤ ꯑꯁ ꯑꯩꯗꯤ ꯁꯤꯔꯦꯍꯦ ꯁꯥꯕꯅ
ꯑꯝ ꯃꯥ ꯃꯥꯅꯦ ꯅꯪꯒꯤ ꯅꯪꯒꯤ ꯗꯗꯥ ꯂꯩꯌꯦ ꯍꯥꯏꯕ ꯅꯠꯇ꯭ꯔꯣ
ꯂꯩꯔꯁꯨ ꯃꯣꯏꯁꯨ ꯊꯕꯛ ꯆꯠꯂꯦꯗꯅ
ꯍꯧꯖꯤꯛꯇꯤ ꯊꯕꯛ ꯆꯥꯠꯈ꯭ꯔꯕꯣ?
ꯆꯥꯠꯈ꯭ꯔꯦ ꯏꯅꯥꯎꯅꯨꯄꯤ ꯑꯃꯨꯛ ꯍꯜꯂꯛꯑꯦ꯫
ꯑꯦ ꯀꯃꯥꯏꯅ꯫
ꯏꯅꯥꯎꯅꯨꯄꯤ ꯊꯕꯛ ꯍꯥꯜꯂꯛꯑꯦ꯫
ꯑꯦ ꯌꯥꯝ ꯊꯨꯃꯟꯗ꯭ꯔꯣ꯫
ꯊꯨꯋꯦ ꯍꯣꯏ ꯃꯥꯒꯤꯗꯤ ꯉꯥꯟꯅ ꯆꯠꯄꯅꯦ ꯉꯥꯟꯅ ꯍꯥꯜꯂꯛꯑꯦ꯫
ꯎꯝ
ꯑꯗꯨ ꯑꯣꯏꯔꯁꯨ ꯂꯥꯛꯀꯦꯅꯦ꯫
ꯂꯥꯛꯑꯣꯅꯦ ꯂꯥꯛꯑꯣꯅꯦ ꯑꯩꯕꯨ ꯀꯣꯏꯒꯦꯔꯥ ꯏꯅꯥꯎꯅꯨꯄꯤꯕꯨ ꯀꯣꯏꯒꯦꯔꯥ ꯅꯪ ꯀꯨꯁꯤꯅꯦ꯫
ꯅꯪꯕꯨ ꯅꯪꯕꯨ ꯑꯣꯏꯅ ꯀꯣꯏꯒꯦꯗ ꯅꯪꯅ ꯈꯔ ꯑꯟꯗꯔꯁꯇꯦꯟ ꯇꯧꯋꯤꯅꯦ꯫
ꯍꯦꯁ ꯍꯦꯁ ꯌꯧ ꯌꯧ ꯌꯧꯕ ꯀꯥꯟꯗ ꯎꯝ ꯑꯅꯤꯃꯛ ꯑꯃꯛꯁꯨ ꯍꯥꯏ ꯑꯃꯣ ꯒ꯭ꯌꯥꯟ ꯇꯥꯔꯦꯅ ꯅꯊꯟꯗ ꯑꯃꯨꯛ ꯍꯥꯜꯂꯛꯇꯣꯏꯅꯦꯕ꯫
ꯁꯤꯁ ꯑꯩꯗꯤ ꯑꯗꯨꯒꯨꯝꯕ ꯃꯤ ꯅꯥꯠꯇꯦ꯫
ꯅꯪꯁꯨ ꯁꯨꯃꯥꯏꯅ ꯇꯧꯕꯒꯤꯔꯣ?
ꯑꯁ ꯅꯨꯡ ꯑꯁ ꯅꯨꯡꯗꯥꯡꯗ ꯇꯨꯝꯕ ꯑꯁ ꯊꯦꯛꯃꯟꯕꯒꯤ ꯂꯣꯏꯔꯦ꯫
ꯑꯦ ꯅꯪ ꯀꯃꯥꯏꯅ ꯊꯦꯡꯅ ꯇꯨꯝꯕ꯭ꯔꯣ ꯅꯍꯟ ꯉꯟ ꯉꯟꯅ ꯇꯨꯝꯃꯦ ꯍꯥꯏꯔꯒ꯫
ꯉꯔꯥꯡ ꯅꯨꯡꯗꯥꯡ ꯈꯛꯇꯅꯦ ꯊꯦꯡꯅ ꯇꯨꯝꯕꯁꯦ꯫
ꯒ꯭ꯔꯨꯞꯇ ꯀꯔꯤ ꯀꯔꯤ ꯍꯥꯏꯔꯤꯕ ꯅꯪꯗꯤ꯫
ꯈꯪꯗꯦ ꯀꯔꯤ ꯀꯔꯤ ꯉꯥꯡꯉꯣ ꯁꯨꯔꯥꯟꯊꯨꯔꯥꯟ ꯉꯥꯛꯇ ꯉꯥꯡꯔꯩ ꯁꯤꯗꯤ ꯇꯥꯗꯤ ꯇꯥꯏ ꯑꯗꯣ ꯑꯩꯗꯤ ꯉꯥꯡꯗꯦꯍꯦ꯫
ꯎꯝ ꯀꯣꯜ ꯇꯧꯕ꯭ꯔꯥ ꯀꯣꯜ ꯀꯣꯜꯗ ꯌꯥꯎꯕ꯭ꯔꯥ?
ꯑꯣꯜꯕꯨ ꯁꯀꯨ꯭ꯜꯗ꯫
ꯎꯝ
ꯅꯨꯄꯥ ꯃꯔꯠꯇ ꯑꯉꯥꯎꯕꯁꯤꯡꯒꯤ ꯃꯔꯥꯛꯇ ꯅꯪꯁꯨ ꯌꯥꯎꯕ ꯃꯥꯜꯂꯦꯅꯦ ꯑꯗꯨꯗꯤ꯫
ꯑꯩ ꯑꯩ ꯈꯛꯇ ꯅꯥꯠꯇꯤꯌꯦ ꯅꯨꯄꯤꯁꯨ ꯌꯥꯝ ꯌꯥꯎꯕꯅꯦ ꯑꯩ ꯑꯥ ꯄꯨꯡ ꯑꯃ ꯍꯦꯟꯂꯦꯅ ꯊꯣꯛꯑꯦ꯫ ꯑꯃꯨꯛ ꯅꯨꯄꯤ ꯑꯃ ꯆꯪꯈ꯭ꯔꯕꯅꯦꯅ ꯑꯩꯁꯨ ꯑꯃꯨꯛ ꯆꯪꯈ꯭ꯔꯕꯅꯦ ꯑꯃꯨꯛ ꯊꯣꯛꯑꯦꯗꯅ꯫ ꯑꯩꯁꯨ ꯏꯁꯇꯦꯇꯁ ꯑꯃꯨꯛꯀꯨꯝ ꯌꯦꯡꯔꯒ ꯑꯗꯨꯝ ꯑꯩꯁꯨ ꯇꯨꯝꯃꯦꯕ ꯑꯗꯨꯝ ꯄꯨꯡꯗꯣ ꯌꯦꯡꯅ ꯄꯨꯡ ꯑꯃ ꯃꯈꯥꯏ ꯍꯦꯜꯂ ꯂꯩꯕ
ꯌꯥꯏꯅ ꯑꯗꯨꯁꯨ ꯅꯨꯄꯥꯒꯤ ꯃꯅꯥꯛꯇ ꯀꯟ ꯅꯨꯄꯥꯒꯤ ꯃꯔꯛꯗ ꯅꯨꯄꯥꯒꯤ ꯋꯥꯔꯤ ꯁꯥꯕ ꯇꯥꯕꯗꯤ ꯅꯨꯡꯉꯥꯏꯔꯝꯒꯅꯤꯅꯦ꯫
ꯏꯁ ꯅꯨꯄꯥꯒ ꯋꯥꯔꯤ ꯁꯥꯟꯅꯥꯕ ꯐꯪꯗꯦꯍꯦ ꯃꯤ ꯌꯥꯝꯕꯁꯨ ꯄꯥꯔꯁꯣꯅꯦꯜ ꯐꯣꯟ ꯅꯝꯕꯔ ꯌꯧꯔ ꯅꯝꯕꯔ ꯂꯧꯔꯒ ꯄꯥꯔꯁꯣꯅꯦꯜ ꯇꯧꯔꯗꯤ ꯐꯒꯗꯕ ꯒ꯭ꯔꯨꯞ ꯒ꯭ꯔꯨꯞ ꯒ꯭ꯔꯨꯞ ꯀꯅꯥꯅ ꯉꯥꯡꯒꯦ ꯎꯝ ꯏꯁꯄꯦꯁ ꯏꯁꯄꯦꯁꯁꯦ ꯀꯅꯥꯅ ꯀꯔꯤ ꯀꯅꯥꯒꯤ ꯇꯥꯗꯣꯏꯔꯣ ꯀꯅꯥꯒꯤ ꯂꯧꯗꯣꯏꯔꯣ ꯈꯪꯗꯕꯅꯤꯅ꯫
ꯈꯪꯗ꯭ꯔꯥꯒ ꯅꯪꯗꯤ ꯀꯔꯤꯒꯤ ꯌꯥꯎꯔꯤꯕ꯫
ꯑꯗꯨꯝ ꯇꯥꯕꯅꯤꯅ ꯏꯟꯖꯣꯏ ꯇꯧꯔꯤꯅꯦ꯫
ꯁꯤꯁ
ꯍꯣꯔꯦꯟ ꯅꯪꯁꯨ ꯆꯪꯉꯣꯗꯅ ꯑꯗꯨꯗꯤ꯫
ꯅꯪ ꯅꯪꯕꯨ ꯑꯣꯏꯅ ꯇꯧꯔꯒꯦ ꯑꯩꯗꯤ
ꯍꯩꯁ ꯑꯩꯅ ꯒ꯭ꯔꯨꯞꯗ ꯆꯪꯉꯗꯤ ꯀꯃꯥꯏ ꯇꯧꯕ ꯅꯪꯗꯤ ꯑꯩꯅ ꯆꯪꯔ ꯗꯤ ꯅꯪ ꯇꯪ ꯆꯪꯕ ꯇꯥꯕꯅꯦ ꯑꯗꯨꯗꯤ
ꯑꯗꯨ ꯑꯣꯏꯔꯗꯤ ꯑꯩꯗꯤ ꯁꯥꯎꯔꯅꯤ
ꯑꯩꯁ
ꯑꯩꯗꯤ ꯌꯥꯝ ꯁꯥꯎꯒꯟꯕꯅꯦ